ꯀꯔꯝ ꯇꯧꯔꯤꯒꯦ ꯏꯃꯥꯟꯅꯕꯤ ꯅꯪꯕꯨ
ꯅꯨꯡꯉꯥꯏꯔꯤꯌꯦ ꯏꯃꯥꯟꯅꯕꯤ ꯆꯥꯛ ꯆꯥꯛ ꯏꯁꯤꯡ ꯎꯅꯔꯕ꯭ꯔꯣ ꯏꯃꯥꯟꯅꯕꯤ
ꯆꯥꯛ ꯏꯁꯤꯡ ꯎꯅꯔꯦ
ꯎꯝ ꯀꯔꯤ ꯃꯊꯦꯜ ꯆꯥꯔꯕ
ꯑꯣ ꯉꯁꯤꯗꯣ ꯁꯦꯕꯣꯠꯅꯦ ꯊꯥꯡꯖꯤꯡꯅꯦ ꯌꯦꯟꯗꯦꯝ ꯇꯧꯔꯒ ꯏꯔꯣꯜꯂꯦ ꯑꯗꯨ ꯆꯦꯡꯒꯨꯝ ꯑꯃ ꯀꯥꯡꯉꯧ ꯉꯧꯔꯦ
ꯎꯝ ꯑꯍꯥꯎꯕ ꯍꯤꯟꯖꯥꯡ ꯉꯥꯛꯇꯅꯤꯅꯦ
ꯑꯗꯨꯃꯥꯏꯅ ꯇꯧꯔꯒ ꯆꯥꯔꯦ ꯉꯁꯤꯁꯦ
ꯑꯣ ꯑꯩꯁꯨ ꯀꯩꯅꯣꯝ ꯍꯪꯒꯦ ꯇꯧꯔꯝꯃꯤꯅꯤ ꯅꯣꯏꯔ ꯀꯩꯅꯣꯝꯃ ꯆꯦꯡꯒꯨꯝ ꯐꯖꯅ ꯊꯥꯏ ꯍꯥꯏꯕꯗꯨ ꯀꯣ ꯔꯦꯗꯤꯑꯣꯗꯒ ꯎꯝ ꯔꯦꯗꯤꯑꯣꯗꯒ ꯎꯅꯈꯤ ꯕꯗꯣ
ꯑꯥ ꯊꯥꯖꯗꯅ ꯑꯗꯨꯃꯥꯏꯅ ꯇꯧꯋꯤ ꯑ ꯑꯣꯏꯈꯣꯏꯌꯨ ꯑꯍꯥꯟꯕ ꯎꯝ ꯇ꯭ꯔꯥꯏ ꯇꯧꯕꯅꯦꯕ ꯑꯗꯨꯗꯨ ꯑꯃꯗꯤ ꯁꯨꯝ ꯁꯨꯝ ꯍꯥꯏꯗꯤ ꯀꯥꯟꯅꯕꯗꯣ ꯁꯨꯝ ꯐꯪꯉꯛꯄꯗꯨꯗꯒꯤ ꯈꯔ ꯆꯥꯎꯅ ꯇꯧꯔꯁꯦꯗꯅ ꯑꯗꯨꯃꯥꯏꯅ ꯇꯧꯋꯦ ꯑꯗꯨ ꯊꯥꯖꯗꯅ ꯑꯗꯨꯃꯥꯏꯅ ꯃꯣꯏꯒꯤ ꯔꯦꯗꯤꯑꯣꯒꯤ ꯃꯤꯅꯒ ꯑꯗꯨꯃꯥꯏꯅ ꯎꯅꯕꯒ ꯂꯥꯛꯄꯗꯣ ꯌꯥꯝ ꯅꯨꯡꯉꯥꯏꯌꯦ ꯑꯗꯣ ꯍꯧꯖꯤꯛꯀꯤ ꯃꯇꯝꯗꯗꯤ ꯅꯍꯥ ꯄꯩꯁꯥ ꯇꯥꯟꯕ ꯃꯅꯥ ꯃꯁꯤꯡ ꯊꯥꯕ ꯁꯨꯃꯥꯏꯅ ꯇꯧꯕꯁꯦ ꯑꯗꯨꯝ ꯊꯣꯛꯂꯛꯑꯦꯗꯅꯀꯣ ꯃꯁꯥꯅ ꯊꯕꯛ ꯄꯤꯖꯕ ꯑꯗꯨꯅ ꯑꯩꯈꯣꯏꯁꯨ ꯑ ꯑꯃ ꯂꯄ ꯃꯐꯝ ꯈꯪꯗ ꯁꯨꯝ ꯌꯨꯝꯗ ꯄꯣꯛꯂꯩ ꯂꯩꯁꯤꯡꯗꯣꯏ ꯁꯔꯨꯛ ꯑꯗꯨ ꯑꯗꯨꯅꯅꯦ ꯑꯗꯨꯝ ꯆꯔꯨ ꯐꯪꯉꯦ ꯑꯗꯨꯝ ꯂꯧꯗꯩ ꯀꯥꯔꯛꯑꯒ ꯑꯗꯨꯝ ꯇꯧꯔꯒ ꯁꯟ ꯀꯩꯀꯥ ꯂꯣꯏꯕ ꯅꯠꯇꯕꯅꯤꯅ ꯑꯗꯨꯝ ꯂꯩꯔꯦꯗꯣ ꯑꯗꯨꯅ ꯁꯤꯗꯤ ꯀꯩ ꯇꯧꯕ ꯌꯥꯏꯗꯅ ꯁꯨꯝ ꯈꯜꯂꯛꯄꯗ ꯆꯦꯡꯒꯣꯨꯝ ꯊꯥꯔ ꯌꯦꯡꯁꯦꯅ ꯑꯗꯨꯃꯥꯏꯅ ꯇꯧꯋꯦ ꯑꯗꯣ ꯑꯩꯁꯨ ꯅꯣꯡꯃꯇ ꯎꯝ
ꯅꯍꯥꯟꯗꯣ ꯏꯕꯦꯝꯃ ꯍꯦꯛ ꯉꯛꯎꯔꯦꯗꯅ ꯅꯪꯗꯣ ꯇꯤꯚꯤ ꯌꯦꯡꯕ ꯀꯥꯟꯁꯤꯗꯅꯦ ꯌꯦꯡꯉꯨꯔꯦ ꯑꯗꯨꯗꯨꯒꯅꯦ ꯑꯩꯈꯣꯏ ꯅꯨꯄꯥꯅ ꯅꯣꯏ ꯅꯃꯥꯟꯅꯕꯤꯗꯣ ꯅ ꯇ꯭ꯔꯣꯟ ꯇꯧꯈꯠꯂꯦ ꯈꯪꯉꯕ꯭ꯔꯥ ꯑꯩꯅ ꯀꯩꯅꯣꯅꯦ ꯆ ꯑꯈꯨꯝꯗꯒꯤ ꯕ꯭ꯔꯞ ꯕ꯭ꯔꯞ ꯆꯥꯊꯣꯛꯑꯦ ꯑꯗꯨꯗꯨꯒ ꯌꯦꯡꯉꯦ ꯑꯗꯨꯃꯥꯏꯅ ꯃꯅꯤꯄꯨꯔꯗ ꯆꯦꯡꯒꯨꯝ ꯊꯥꯗꯅ ꯌꯥꯝꯅ ꯆꯥꯎꯅ ꯕꯤꯖꯤꯅꯦꯁ ꯇꯧꯔꯦ ꯈꯣꯠꯂꯦ ꯑꯗꯨꯅ ꯍꯥꯏꯌꯦ ꯈꯣꯠꯂꯦ ꯑꯗꯨꯃꯥꯏꯅ ꯇꯧꯕꯁꯤꯗ ꯀꯌꯥꯗꯤ ꯅꯨꯡꯉꯥꯏꯔꯦ ꯑꯩꯅ ꯑꯁ
ꯑꯗꯨꯅꯦ ꯅꯣꯡꯃꯇ ꯀꯣꯏꯔꯛꯎ
ꯑꯩꯈꯣꯏꯅ ꯀꯦꯕꯤ ꯑꯃ ꯆꯦꯡꯒꯨꯝ ꯂꯧ ꯂꯥꯛꯇꯣꯏꯅꯤ
ꯅꯎ
ꯎꯝ
ꯍꯟꯗꯛꯀꯤꯗꯤ ꯑꯃꯨꯛ ꯀꯛꯈ꯭ꯔꯦ ꯅꯪ ꯂꯥꯛ ꯑꯩꯈꯣꯏꯅ ꯃꯇꯥꯡ ꯆꯥꯔꯅꯤ
ꯎꯝ ꯂꯥꯛꯀꯦ ꯂꯥꯛꯀꯦ ꯈꯪꯗꯦꯗ ꯍꯧꯖꯤꯛ ꯐꯩꯗ ꯃꯅꯤꯄꯨꯔꯗ ꯃꯅꯤꯄꯨꯔꯒꯤ ꯄꯣꯠꯉꯩꯁꯨ ꯃꯄꯥꯟꯗ ꯃꯅꯥ ꯃꯁꯤꯡ ꯑꯣꯏꯔꯁꯨ ꯊꯥꯗꯣꯛꯄ ꯅꯠꯇ꯭ꯔꯥ ꯃꯄꯥꯟꯒꯤ ꯑꯣꯏꯔꯁꯨ ꯃꯅꯨꯡꯗ ꯄꯨꯁꯜꯂꯛꯄ ꯌꯥꯝ ꯐꯩ ꯅꯣꯏꯁꯨ ꯑꯇꯣꯞꯄ ꯆꯦꯡꯒꯨꯝꯗ ꯅꯠꯇꯅ ꯑꯇꯣꯞꯄ ꯑꯄ ꯃꯌꯥꯝꯁꯨ ꯇꯧꯔꯝꯅꯤ
ꯑꯇꯄꯁꯦ ꯀꯩꯅꯣꯒꯨꯝꯕ ꯀꯩꯅꯣꯒꯨꯝꯕ ꯊꯥꯡꯖꯤꯡꯒꯨꯝꯕ ꯐꯥꯔꯝꯗ ꯑꯗꯨꯃꯥꯏꯅ ꯈꯔ ꯊꯌꯦ
ꯎꯝ
ꯑꯇꯩ ꯃꯅꯥ ꯃꯁꯤꯡꯗꯤ ꯑꯩꯣꯏꯅ ꯍꯦꯟꯅ ꯊꯥꯗ꯭ꯔꯦ ꯑꯩꯈꯣꯏꯒꯤ ꯆꯥꯅꯕ ꯈꯔ ꯀꯣ ꯑꯗꯨ ꯃꯅ ꯄꯇ ꯆꯥꯎꯕ ꯅꯠꯇꯕꯃꯤ ꯑꯗꯨꯃꯥꯏꯅ ꯐꯔꯗꯤ ꯊꯥꯏ ꯑꯗꯨ ꯃ ꯂꯧꯕꯛꯇ ꯊꯥꯕꯗꯨꯗꯤ ꯏꯁꯤꯡ ꯂꯧꯕꯨꯛꯇꯣ ꯏꯁꯤꯡ ꯈꯔ ꯐꯪꯕ ꯋꯥꯏꯑꯦꯕ ꯑꯗꯨꯅ ꯍꯥꯏꯗꯤ ꯃꯤ ꯃꯤꯗꯣ ꯀꯌꯥ ꯂꯩꯇꯕꯅꯤꯅ ꯆꯠꯊꯣꯛ ꯆꯠꯁꯤꯟ ꯁꯦꯟꯅꯕꯤꯅꯕ ꯑꯗꯨꯨꯃꯥꯏꯅ ꯇꯧꯕꯅꯤꯅ ꯂꯧꯕꯨꯛꯇꯗꯤ ꯇꯧꯗ꯭ꯔꯦ ꯂꯧꯕꯨꯛꯇꯨꯒ ꯇꯧꯔꯗꯤ ꯌꯥꯝ ꯀꯥꯟꯅꯗꯨꯕꯖꯥꯠꯅꯤ ꯇꯧꯗꯤ ꯇꯧꯅꯤꯡꯕ ꯑꯗꯨꯗꯨꯅ ꯈꯪꯗꯦ ꯍꯧꯖꯤꯛꯇꯤ ꯃꯅꯥ ꯃꯁꯤꯡꯁꯤꯡꯁꯦ ꯊꯥꯅꯔꯤꯁꯤꯡꯁꯦ ꯍ‌ꯦꯛꯇ ꯍꯥꯥꯔꯁ‌ꯦ ꯍꯥꯞ ꯄꯗꯣ ꯑꯩꯗꯤ ꯑꯗꯨꯃꯥꯏꯅ ꯇꯧꯕꯗꯣ ꯄꯥꯝꯖꯗꯦꯕ ꯊꯥ ꯇꯥꯔꯁꯨ ꯑꯗꯩ ꯁꯟꯊꯤ ꯁꯌꯨꯡ ꯑꯗꯨꯝ ꯌꯦꯟ ꯃꯊꯤ ꯑꯗꯨꯃꯥꯏꯅ ꯇꯧꯔꯒ ꯑꯗꯨꯅ ꯂꯩꯕꯥꯛ ꯂꯩꯍꯥꯎ ꯑꯣꯏꯍꯜꯂꯒ ꯍꯥꯔ ꯑꯣꯏꯍꯜꯂꯒ ꯊꯥꯕꯗꯣ ꯑꯗꯨ ꯄꯥꯝꯕꯅꯤ ꯑꯗꯣ ꯍꯧꯖꯤꯛꯁꯤꯗꯤ ꯈꯪꯗꯦ ꯃꯇꯥ ꯑꯃ ꯑꯣꯏꯔꯦ ꯇꯧꯅꯔꯤꯕ ꯃꯤꯁꯤꯡꯁꯦ ꯄꯩꯁꯥ ꯐꯪꯅꯕ ꯍꯣꯠꯅꯕꯗ
ꯃꯥꯅꯤ ꯃꯥꯅꯦ ꯇꯧꯅꯣꯏ ꯇꯧꯅꯩ ꯌꯥꯝꯅ ꯎꯝ ꯍꯥꯔ ꯅꯨꯡ ꯍꯥꯞꯇꯅ ꯄꯣꯠ ꯇꯣ ꯇꯧꯅ ꯃꯌꯥꯝ ꯌꯣꯜꯂꯛ ꯍꯧꯅꯕꯅꯦꯅ ꯑꯗꯨꯝ
ꯌꯣꯟꯍꯧꯅꯕꯅꯤ ꯇꯧꯔꯤ ꯍꯊꯥꯡꯖꯤꯡꯗꯕꯨ ꯌꯦꯡꯉꯨꯅꯦ ꯇꯝ ꯅꯠꯇꯕꯗ ꯄꯣꯠꯊꯣꯛ ꯇꯨꯡ ꯉꯟꯅ ꯄꯨꯊꯣꯛꯑ ꯄꯩꯁꯥ ꯐꯪꯅꯕꯅꯦꯅ ꯍꯤꯗꯥꯛ ꯀꯥꯞꯁꯤꯜꯂꯦ ꯑꯗꯨꯗꯨꯅ ꯆꯥꯕꯗꯗꯤ ꯀꯔꯤꯅꯣꯕ ꯐꯗꯣꯏꯁꯦ
ꯀꯔꯤꯅꯣ
ꯇꯥꯡꯅ ꯇꯥꯡꯅꯁꯨ ꯌꯣꯜꯂꯦ ꯊꯥꯡꯖꯤꯡ ꯑꯃꯗꯕꯨ ꯏꯃꯥ ꯂꯨꯄꯥ ꯀꯨꯟ ꯀꯨꯟꯊ꯭ꯔꯥꯒ ꯍꯥꯏ ꯑꯗꯨꯁꯨ ꯌꯥꯝ ꯆꯥꯎꯕꯁꯨ ꯅꯠꯇꯕ
ꯎꯝ ꯃꯥꯅꯦ ꯑꯗꯨ ꯂꯩꯔ ꯆꯥꯔꯤꯕꯅꯤ ꯌꯦꯡꯉꯨꯅꯦ
ꯇꯥꯔꯤꯕ ꯆꯅꯤꯡꯕꯅꯤꯅ
ꯆꯥꯅꯤꯡꯕꯅꯤꯅ ꯍꯣꯏ ꯍꯣꯏ ꯃꯥꯅꯦ ꯇꯥꯡꯉꯤ ꯌꯥꯝꯅ ꯄꯣꯠꯁꯨ ꯇꯥꯡꯉꯤ ꯀꯃꯥꯏꯅ ꯇꯧꯕꯅꯣ ꯈꯪꯗꯦ ꯑꯗꯒꯤ ꯍꯥꯔ ꯅꯨꯡꯅ ꯆꯥꯏꯔꯤꯕ ꯇꯥꯡꯖꯔꯁꯨ ꯄꯣꯠꯇꯣ ꯃꯅꯥ ꯃꯁꯤꯡ ꯀꯩꯀꯥꯗꯣ ꯑꯐꯕ ꯍꯛꯆꯥꯡ ꯐꯅꯕ ꯄꯨꯊꯣꯔꯛꯑꯣꯕ ꯃꯌꯥꯝ ꯇꯥꯡꯉꯁꯨ ꯑꯩꯈꯣꯏ ꯃꯅꯥ ꯃꯁꯤꯡ ꯁꯤꯡꯗꯣ ꯆꯥꯔꯒꯦꯕ ꯑꯗꯨꯁꯨ ꯅꯠꯇꯦ
ꯑꯗꯨ ꯇꯧꯔꯤꯕꯁꯦ ꯉꯥꯔꯤ ꯉꯥꯔꯤ ꯅꯝꯕꯐꯧꯁꯨ ꯁꯣꯏꯕꯨꯝ ꯂꯝꯕꯐꯧꯗ ꯍꯧꯖꯤꯛꯇꯤ ꯍꯥꯔ ꯍꯥꯞꯄꯤꯌꯦ ꯑꯗꯨꯅ ꯀꯩꯅꯣꯕ
ꯃꯥꯅꯤ ꯃꯥꯅꯤ ꯃꯥꯅꯤ ꯑꯗꯨꯅꯦ ꯑꯁ ꯈꯪꯗꯦ ꯇꯧꯔꯤꯁꯦ ꯑꯩꯁꯨ ꯍꯪꯒꯣꯜꯗꯤ ꯃꯆꯥ ꯑꯃꯝ ꯈꯤꯇꯪꯒꯤ ꯂꯩꯍ ꯑꯗꯨꯨꯗ ꯃꯈꯜ ꯃꯈꯟꯗꯤ ꯊꯥꯗꯤ ꯊꯥꯏ ꯑꯗꯨꯗꯨꯅ ꯃꯣꯏꯗꯩ ꯑꯩꯁꯨ ꯑꯗꯨꯝ ꯑꯩꯣꯏ ꯁꯤꯗꯩꯁꯤꯗ ꯕꯣꯏꯂꯔꯒꯨꯝꯕꯒꯤ ꯂꯣꯏꯅꯈꯤꯕꯒꯤ ꯋꯥꯏꯀꯨꯞ ꯀꯨꯝꯕ ꯃꯊꯤ ꯀꯩꯀꯥꯗꯣ ꯈꯔ ꯂꯧꯔꯒ ꯑꯗꯨꯃꯥꯏꯅ ꯈꯔ ꯈꯔ ꯆꯥꯏꯕ ꯋꯥꯏꯀꯨꯞ ꯑꯗꯩ ꯎꯠꯀꯨꯝꯕ ꯈꯔ ꯆꯥꯏ ꯑꯗꯨꯃꯥꯏꯅ ꯇꯧꯋꯦ ꯑꯗꯨꯒ ꯍꯦꯟꯅ ꯍꯛꯇ ꯀꯩꯊꯦꯜꯗꯒꯤ ꯍꯥꯔ ꯅꯨꯡꯒꯗꯤ ꯍꯥꯞꯇ꯭ꯔꯦ ꯑꯩꯒꯤꯗꯤ ꯃꯅꯥ ꯃꯁꯤꯡꯗꯣ ꯑꯗꯨꯃꯥꯏꯅ ꯈꯔꯒꯠ ꯄꯥꯏꯕꯅꯤꯅ ꯎꯝ ꯐꯩ ꯐꯩ ꯍꯥꯏꯁꯦ
ꯎꯝ ꯇꯤꯟ ꯇꯥꯔꯛꯄꯗ ꯈꯔ ꯍꯥꯞ
ꯍꯣꯏ ꯃꯥꯅꯦ ꯑꯗꯣ ꯐꯩ ꯍꯥꯏꯁꯦ ꯃꯣꯏꯒꯤꯅꯦ ꯍꯤꯗꯥꯛ ꯀꯩꯀꯥ ꯍꯥꯞꯅꯕꯒꯤ ꯈꯨꯐꯗꯨꯒ ꯑꯩꯈꯣꯏꯒꯤ ꯁꯨꯃꯥꯏꯅ ꯕꯣꯏꯂꯔ ꯃꯇꯇꯤ ꯀꯔꯤ ꯀꯔꯥ ꯍꯥꯔ ꯀꯩꯅꯣꯒꯤ ꯎꯠ ꯅꯨꯡ ꯈꯔ ꯆꯥꯏꯕ ꯐꯕ ꯈꯨꯐꯠ ꯑꯅꯤꯁꯤꯗꯤ ꯈꯦꯠꯅꯔꯛꯏꯗ ꯈꯦꯠꯅꯔꯛꯞ ꯑꯩꯈꯣꯏꯅꯅꯦ ꯑꯁ ꯈꯪꯗꯦꯗꯣ ꯑꯩꯈꯣꯏꯗꯤ ꯑꯗꯨꯝ ꯌꯣꯟꯅꯕꯁꯨ ꯌꯥꯝ ꯄꯥꯛꯅ ꯌꯥꯎꯗꯕꯅꯤꯅꯅꯦ ꯑꯗꯨꯝ ꯆꯥꯕꯩꯗꯤ ꯅꯨꯡꯉꯥꯏꯔꯦ
ꯑꯗꯨ ꯐꯩꯌꯦ ꯐꯩꯌꯦ ꯑꯗꯨꯃꯥꯏꯅ ꯇꯧꯕꯗꯨꯅ
ꯎꯝ ꯈꯪꯗꯦ ꯇꯧꯔꯤꯁꯦ ꯍꯧꯖꯤꯛ ꯃꯇꯝꯁꯦ
ꯑꯗꯨ ꯍꯠ ꯉꯥꯛꯇꯥ ꯑꯗꯨꯅ ꯂꯥꯏꯅꯥꯁꯤꯅ ꯃꯈꯜ ꯃꯈꯜ ꯑꯉꯥꯡ ꯅꯨꯄꯥ ꯃꯆꯥ ꯅꯨꯄꯤ ꯃꯆꯥ ꯆꯍꯤ ꯁꯨꯗ꯭ꯔꯤꯕ ꯍꯥꯏꯗꯤ ꯆꯍꯤ ꯀꯨꯟ ꯈꯔ ꯍꯦꯟꯒꯠꯂꯛꯄꯁꯤꯗꯩꯁꯤꯗꯕꯨ ꯕꯤ ꯄꯤ ꯂꯩꯁꯤꯜꯂꯦ ꯗꯥꯏꯕꯤꯇꯤꯁ ꯅꯥꯁꯤꯜꯂꯦ ꯑꯗꯨꯅ
ꯃꯥꯅꯦ ꯂꯥꯏꯅꯥꯁꯦ ꯃꯈꯟ ꯃꯈꯜ ꯃꯥꯅꯦ ꯂꯥꯏꯅꯥꯒꯁꯦ ꯖꯥ ꯖꯥꯠꯅꯤ ꯊꯣꯛꯂꯛꯏꯁꯦ
ꯑꯗꯨꯗꯅꯦ ꯆꯍꯤ ꯆꯥꯝꯃ ꯄꯨꯟꯁꯤꯗꯨꯕꯗꯨꯅ ꯆꯍꯤ ꯀꯨꯟꯊ꯭ꯔꯥ ꯅꯤꯐꯨ ꯌꯥꯡꯈꯩꯗ
ꯄꯨꯟꯁꯤꯔꯦ ꯑꯣ ꯕꯦꯕꯤ ꯏꯁꯇ꯭ꯔꯣꯛ ꯇꯧꯔꯦ ꯍꯥꯏꯔꯦ ꯑꯗꯒꯤ ꯑꯁ ꯈꯪꯗꯦꯗ ꯀꯩꯅꯣꯝ ꯇꯧꯔꯦ ꯆꯤꯟꯖꯥꯛꯁꯤꯅꯅꯤ ꯃꯤꯑꯣꯏꯕꯁꯦ ꯂꯣꯏꯅ ꯍꯦꯛ ꯃꯥꯡꯍꯜꯂꯦ
ꯃꯥꯡꯍꯜꯂꯦ
ꯆꯥꯅꯕ ꯍꯤꯡꯅꯕ ꯆꯥꯔꯤꯔꯥ ꯑꯗꯒꯤ ꯁꯤꯅꯕ ꯆꯥꯔꯤꯔꯥ ꯒ꯭ꯌꯥꯟꯒ ꯇꯥꯕ ꯅꯠꯇꯦ
ꯎꯝ ꯊꯥꯏꯅꯗꯤ ꯑꯗꯨꯝ ꯆꯤꯡ ꯄꯥꯠ ꯇꯨꯔꯦꯟ ꯑꯗꯨꯝ ꯃꯅꯥ ꯃꯁꯤꯡꯁꯦ ꯇꯥꯕ ꯌꯥꯕꯁꯦ ꯊꯤꯗꯅ ꯆꯥꯅꯔꯝꯃꯤꯗꯣ ꯍꯧꯖꯤꯛꯇꯤ ꯑꯗꯨꯕꯨ ꯇꯧꯅꯗ꯭ꯔꯦ ꯂꯩꯔꯒ ꯆꯥꯕꯁꯤꯡꯦꯡ ꯉꯇꯅꯤꯗꯣ ꯑꯗꯨꯗꯒꯤ ꯊꯥꯏꯅꯗꯤ ꯑꯩꯈꯣꯏꯒꯤ ꯆꯤꯡꯗꯒꯤ ꯅꯣꯡꯖꯨ ꯄꯟꯊꯥꯁꯤꯗ ꯌꯥꯏꯄꯟ ꯑꯗꯒꯤꯗꯤ ꯆꯤꯡꯗ ꯑꯗꯨꯝ ꯂꯩꯗꯅꯀꯣ ꯐꯩꯖꯥ ꯑꯗꯒꯤꯗꯤ ꯀꯪꯂꯥ ꯌꯦꯟ ꯆꯣꯡꯕ ꯅꯥ ꯑꯗꯒꯤꯗꯤ ꯆꯔꯨ ꯌꯦꯟ ꯑꯗꯨꯒꯨꯝꯕ ꯑꯗꯩꯗꯤ ꯂꯧꯕꯨꯛꯁꯤꯡꯁꯤꯗꯁꯨ ꯐꯨꯅꯤꯟ ꯑꯗꯩ ꯌꯦꯂꯥꯡ ꯀꯦꯡꯉꯣꯏ ꯇꯧꯔꯝꯕ ꯃꯌꯥꯝꯗꯣ ꯎꯝ ꯇꯎꯒꯦ ꯐꯪꯈꯤꯗꯔꯦ
ꯐꯪꯈꯤꯗ꯭ꯔꯦ ꯐꯪꯈꯤꯗ꯭ꯔꯦ ꯀꯩꯅꯣ ꯑꯁ ꯆꯠꯅꯗ꯭ꯔꯦ ꯑꯩꯈꯣꯏꯅ ꯑꯉꯥꯡ ꯑꯣꯏꯔꯤ ꯀꯥꯟꯗꯗꯤ ꯅꯠꯇ꯭ꯔꯣ ꯑꯩꯈꯣꯏ ꯅꯣꯏꯒꯗꯣ ꯌꯦꯂꯥꯡ ꯊꯤꯕ ꯄꯦꯔꯨ ꯊꯤꯕ ꯑꯁꯤꯁꯗ ꯇꯧꯅꯔꯝꯗ꯭ꯔꯣ ꯑꯗꯨ ꯍꯧꯖꯤꯛꯇꯤꯅꯦ ꯑꯁ ꯈꯪꯗꯦꯕ ꯌꯦꯂꯥꯡ ꯑꯁꯤꯅ ꯎꯈꯤꯗ꯭ꯔꯦ ꯑꯁ ꯅꯨꯡꯁꯤꯕ ꯃꯇꯝꯗ ꯑꯗꯣ ꯑꯩꯈꯣꯏꯅ ꯃꯅꯥ ꯃꯁꯤꯡ ꯊꯤꯕ ꯆꯠꯄꯗꯣ
ꯎꯝ
ꯑꯗꯣ ꯍꯧꯖꯤꯛꯇꯤ ꯌꯦꯡꯅꯩ ꯑꯃꯠꯇ ꯍꯦꯛ ꯎꯈꯤꯗ꯭ꯔꯦ ꯑꯗꯒꯤꯗꯤ ꯀꯩꯅꯣ ꯈꯪꯗꯦꯗ ꯃꯇꯝꯒꯤꯁꯨ ꯍꯥꯎꯁꯨ ꯍꯥꯎꯏꯤ ꯀꯦꯡꯉꯣꯏꯗ ꯏꯔꯣꯜꯂꯁꯨ ꯀꯦꯡꯉꯣꯏꯗ ꯆꯝꯊꯣꯡ ꯆꯥꯔꯁꯨ
ꯑꯥ ꯑꯗꯨꯒꯤ ꯃꯍꯥꯎꯗꯣ ꯍꯧꯖꯤꯛꯇꯤꯅꯦ ꯆꯥꯅꯤꯡꯉꯦ ꯊꯣꯡꯉꯁꯨ ꯐꯪꯉꯣ ꯌꯥꯗ꯭ꯔ ꯦ ꯀꯔꯝꯍꯥꯏꯅ ꯇꯧꯔꯤꯅꯣ ꯈꯪꯗ꯭ꯔꯦ
ꯐꯪꯗ꯭ꯔꯦ ꯐꯪꯗ꯭ꯔꯦ ꯍꯧꯖꯤꯛꯇꯤ ꯌꯥꯝ ꯍꯥꯎꯈꯤ ꯃꯇꯝꯗꯨꯗ ꯄꯦꯔꯨꯛꯀꯠꯇꯨꯅ ꯃꯔꯣꯜ ꯑꯃ ꯍꯥꯎꯔꯤꯕ ꯑꯗ ꯈꯪꯗꯦꯗ ꯃꯅꯥ ꯑꯃꯁꯦ
ꯉꯥ ꯊꯥꯛꯇ꯭ꯔꯁꯨ ꯉꯥꯔꯤ ꯑꯃ ꯊꯥꯛꯑꯒ ꯑꯗꯨꯝ ꯏꯃꯥꯅ ꯊꯣꯡꯉꯝꯕꯗꯣ ꯑꯗꯨꯝ ꯃꯍꯍꯥꯎꯗ ꯍꯥꯎꯋꯦ ꯑꯗꯨꯝ ꯍꯇꯥꯗ ꯆꯥꯏꯅꯦꯕ
ꯑꯁ ꯈꯪꯗꯦꯗ ꯅꯨꯄꯤ ꯌꯥꯝ ꯍꯣꯡꯉꯦꯗ
ꯍꯣꯡꯉꯦ ꯍꯣꯡꯉꯦ ꯍꯧꯖꯤꯛꯁꯦ ꯑꯉꯛ ꯐꯪꯅꯉꯥꯏ ꯍꯣꯡꯉꯤ ꯃꯇꯝꯗꯨꯒ ꯍꯧꯖꯤꯛꯀꯁꯦ
ꯍꯣꯏ ꯃꯤꯁꯨ ꯍꯣꯡꯉꯦ ꯃꯇꯝꯁꯨ ꯍꯣꯡꯉꯦ ꯄꯨꯝꯅꯃꯛ ꯍꯣꯡꯉꯤꯕ ꯑꯃ
ꯑꯗꯨꯅꯤ ꯑꯩꯅ ꯍꯧꯖꯤꯛꯀꯥꯟꯁꯤꯡ ꯑꯗꯨꯅꯤ ꯃꯣꯏꯒꯤ ꯁꯔꯀꯥꯔꯅꯀ ꯃꯅꯥ ꯃꯁꯤꯡ ꯊꯥꯕ ꯀꯩꯗꯧꯕꯒꯤ ꯑꯦꯋꯥꯔꯅꯦꯁ ꯇꯧꯗꯅ ꯑꯥ ꯍꯥꯏꯗꯤ ꯁ ꯏꯁꯀꯤꯝ ꯃꯌꯥꯝ ꯄꯥꯏꯈꯠꯂꯛꯄ ꯇꯧꯔꯦꯗꯅ ꯁꯤ ꯁꯨꯝꯕꯒꯤ ꯇ꯭ꯔꯦꯅꯤꯡ ꯑꯃ ꯈꯤꯇꯪ ꯆꯠꯊꯣꯛꯂꯒꯅꯦ ꯑꯩ ꯑꯨꯇꯪ ꯐꯖꯅ ꯃꯥꯏ ꯄꯥꯛꯅꯅꯦ ꯄꯨꯊꯣꯛꯀꯦ ꯈꯜꯂꯤꯕꯅꯤ
ꯌꯥꯏꯌꯦ ꯆꯠꯊꯣꯛꯑꯣ ꯑꯗꯨꯗꯨꯒ ꯅꯣꯏ ꯑꯗꯨꯝ ꯍꯥꯏꯗꯤ ꯃꯅꯥ ꯃꯁꯤꯡ ꯑꯇꯣꯞꯄ ꯑꯇꯣꯞꯄꯁꯨ ꯃꯊꯪꯗꯁꯨ ꯅꯪꯒꯤ ꯒꯂꯤꯗꯣ ꯑꯗꯨꯝ ꯃꯤ ꯀꯩꯀꯥꯗꯣ ꯅꯦꯛꯊꯣꯛꯑꯁꯨ ꯅꯪꯅ ꯉꯝꯗ꯭ꯔꯁꯨ ꯂꯩꯗꯅ ꯊꯥꯖꯤꯜꯂꯒꯅꯦ ꯊꯣꯛꯎꯕꯤ ꯑꯃ ꯃꯅꯥ ꯃꯁꯤꯡꯗꯣ ꯑꯗꯨꯝ ꯍꯥꯏꯗꯤ ꯑꯣꯔꯒꯥꯅꯤꯛꯀꯤ ꯍꯧꯖꯤꯛꯇꯤ ꯑꯣꯔꯒꯥꯅꯤꯛ ꯑꯣꯔꯒꯥꯅꯤꯛ ꯇꯧꯅꯔꯛꯇ꯭ꯔꯅꯦ ꯑꯗꯨꯅꯦ ꯅꯣꯏ ꯑꯗꯨꯝ ꯐꯖꯅ ꯊꯃꯣꯏ ꯊꯝꯃꯣꯏ ꯁꯦꯡꯕ ꯑꯨ ꯆꯪꯉꯤ ꯑꯗꯨꯗꯨꯒꯅꯦ ꯐꯖꯅ ꯊꯥ ꯈꯣꯠ ꯇꯧꯔꯒꯅꯦ ꯇꯧꯔꯛꯑꯣ ꯑꯝꯇ ꯐꯥꯎꯁꯨ ꯐꯥꯎꯈꯤꯅꯤ ꯑꯗꯨꯝ ꯈꯔ ꯐꯥꯎ ꯍꯧꯔꯛꯑꯕꯅꯤꯅ ꯑꯗꯨꯝ
ꯑꯣ ꯐꯅꯤꯦ ꯐꯅꯤ ꯑꯩ ꯎꯝ ꯍꯥꯏꯕꯤ ꯃꯤꯡ ꯆꯦꯠ ꯐꯪꯕ ꯈꯛꯇꯪꯒꯤ ꯅꯠꯇꯅꯀꯣ ꯍꯥꯏ ꯃꯤꯉꯣꯟꯁꯨ ꯀꯥꯟꯅꯕ ꯄꯤꯕ
ꯃꯥꯅꯦ ꯃꯤꯉꯣꯟꯗꯁꯨ ꯀꯥꯟꯅ ꯄꯤꯕ ꯏꯁꯩꯥꯗꯁꯨ ꯐꯧ
ꯎ ꯊꯕꯛ ꯄꯤꯕ ꯉꯝꯕ ꯍꯥꯏꯁꯦ ꯐꯕ ꯊꯕꯛꯅꯤꯗꯅꯀꯣ ꯈꯨꯐꯝ ꯆꯥꯐꯝ ꯈꯪꯗꯅ ꯂꯩꯔꯤꯕ ꯃꯌꯥꯝꯁꯦ ꯈꯝꯗꯦ ꯇꯧ ꯑꯣ ꯐꯔꯦ ꯐꯔꯦ ꯑꯗꯨꯗꯤ ꯅꯪ ꯁꯣꯏꯗꯅ ꯂꯥꯛꯎꯀꯣ
ꯍꯣꯏ ꯍꯣꯏ ꯑꯩ ꯂꯥꯛꯇꯣꯏꯅꯤ ꯑꯩꯒꯤ ꯈꯥꯛꯑꯝꯃꯣ
ꯎꯝ
ꯎꯝ ꯍꯣ ꯍꯣꯏ ꯍꯣꯏ ꯊꯝꯃꯦ ꯊꯝꯃꯦ ꯎꯝ